ꯍꯜꯂꫭ ꯚꯥꯏ
ꯍꯥꯎ
ꯇꯥꯏꯌꯦ ꯇꯥꯏꯅꯦ
ꯀꯩꯗꯧꯔꯝꯃꯤꯅꯣ
ꯑꯁ ꯑꯩꯁꯦ ꯍꯣꯁꯇꯦꯜ ꯆꯠꯂꯨꯕꯅꯤꯅꯦ ꯍꯜꯂꯛꯇ ꯉꯥꯏꯔꯤ ꯀꯥꯗ ꯂꯩ
ꯑꯣ ꯆꯥꯛ ꯑꯥꯗ ꯆꯥꯊꯣꯔꯦ
ꯆꯥꯛ ꯆꯥꯊꯣꯔꯦ
ꯎꯝ
ꯅꯪ ꯆꯥꯔꯕꯣ
ꯑꯩꯩ ꯆꯔꯦ
ꯅꯪ ꯔꯦꯠꯇ ꯂꯩꯔꯣ
ꯑꯥꯎ ꯔꯦꯟꯇ ꯂꯩ
ꯅꯣꯏ ꯔꯦꯟꯇꯨꯕꯨ ꯁꯥꯕ ꯗ꯭ꯔꯣꯞ ꯀꯃꯥꯏꯅ ꯇꯧꯔꯤꯒꯦ ꯑꯩꯗꯤ ꯌꯥꯗ꯭ꯔꯦꯅꯦ ꯁꯣꯝꯗꯗꯤ
ꯑꯁ ꯑꯩꯈꯣꯏꯁꯨ ꯁ꯭ꯋꯥꯏꯗ ꯐꯦꯅꯨꯡ ꯀꯩꯀꯥ ꯑꯝꯇ ꯄꯤꯗꯕꯅꯤꯅ
ꯉꯁꯤꯗꯕꯨ ꯅꯣꯡ ꯈꯔ ꯃꯪꯕꯩ ꯈꯔ ꯐꯩꯌꯦ ꯅꯠꯇ꯭ꯔꯗꯤ ꯑꯁ ꯉꯔꯥꯡꯒ ꯅꯍꯥꯡꯒꯤ ꯈꯨꯠꯁꯥꯗꯨꯗꯤꯕꯨ
ꯂꯩꯐꯝ ꯆꯥꯐꯝꯈ ꯈꯪꯗꯦ ꯑꯋꯣꯏꯕ
ꯎꯝ ꯉꯔꯥꯡ ꯉꯍꯥꯡ ꯈꯨꯠꯁꯥꯗꯒꯤ ꯀꯥꯏꯗ ꯑꯣꯠ ꯄꯅꯤ ꯀꯩꯅꯣ ꯏꯁꯥꯒꯁꯦ ꯆꯅꯞ ꯆꯅꯞ ꯂꯥꯎꯗꯔꯣ
ꯂꯥꯎꯋꯦ ꯑꯗꯨ ꯃꯄꯥꯟꯗ ꯊꯣꯛꯄꯒꯁꯦ ꯄꯨꯔꯥ ꯀꯩ ꯈꯨꯨꯁꯥꯅꯣ ꯑꯗꯨꯕꯣ
ꯎꯝ
ꯀꯩꯗꯧꯅꯣ
ꯁꯨꯝ ꯐꯝꯃꯝꯕꯅꯦ
ꯑꯥ ꯀꯅꯥ ꯀꯅꯥ ꯂꯩꯒꯦ
ꯏꯊꯟꯗ ꯂꯩꯗ ꯀꯅꯥꯝ ꯂꯩꯇꯦ ꯃꯣꯏ ꯑꯉꯥꯡꯈꯩ ꯈꯔꯗꯤ ꯑꯗꯨꯝ ꯆꯥꯊꯣꯛꯅꯈꯤ ꯃꯥꯜꯂꯤ
ꯑꯣ ꯁꯟꯗꯦꯅꯤꯅ ꯀꯣꯏ ꯂꯥꯡꯕ ꯈꯔ ꯆꯠꯅꯔꯝꯒꯅꯤ
ꯑꯥ ꯆꯠꯅꯔꯝꯒꯅꯤ ꯀꯩꯅꯁꯨ ꯅꯨꯄꯤ ꯎꯅꯕ ꯆꯠꯈꯤ
ꯑꯣ
ꯃꯣꯃꯣꯆꯥꯗꯨ ꯅꯨꯄꯤ ꯎꯅꯕ ꯆꯠꯈꯤ
ꯑꯣ ꯐꯩꯗ ꯅꯪꯅ ꯀꯩꯗꯧ ꯆꯠꯇ꯭ꯔꯕꯣ
ꯑꯥꯁ ꯑꯩ ꯇꯟꯗꯅ ꯆꯠꯇꯔ꯭ꯦꯗꯥ ꯀꯣꯏꯕ ꯆꯠꯞꯁꯤꯁꯨ ꯄꯩꯁꯥ ꯇꯤꯡꯉꯤꯅꯦ ꯕꯥꯏ
ꯃꯥꯅꯦ ꯄꯩꯁꯥꯅꯦ ꯑꯗꯨꯕꯨꯗꯤ ꯑ ꯈꯔ ꯈꯔꯁꯨ ꯆꯠꯊꯣꯛꯑꯅꯦ
ꯀꯣꯏꯕ ꯆꯠꯄ ꯑꯃ ꯆꯠꯄꯗ ꯒꯥꯔꯤ ꯊꯥꯎ ꯂꯨꯄꯥ ꯌꯥꯝꯗ꯭ꯔꯕꯗ ꯌꯥꯝꯗ꯭ꯔꯕꯗ ꯂꯨꯄꯥ ꯆꯧꯉꯥ ꯍꯥꯏꯔꯤꯁꯦ
ꯑꯥ
ꯑꯗꯨꯗꯒꯤ ꯆꯥꯕ ꯊꯛꯄꯗꯗ ꯔꯦꯁꯇꯨꯔꯦꯟ ꯑꯃ ꯄꯨꯁꯤꯟꯕꯗꯀꯣ ꯂꯨꯄꯥ ꯂꯤꯁꯤꯡ ꯑꯃ ꯆꯥꯝꯃꯉꯥ ꯁ꯭ꯋꯥꯏ ꯍꯥꯏꯔꯗꯤ ꯅꯨꯄꯤꯈꯩꯒ ꯆꯥꯕꯗ
ꯍꯣꯏ
ꯂꯤꯁꯤꯡ ꯑꯃ ꯃꯌꯥ ꯄꯥꯜꯂꯁꯤꯅꯦ
ꯍꯣꯏ
ꯑꯍꯥꯎꯕ ꯍꯦꯟꯅ ꯆꯥꯔꯗꯤ ꯈꯔ ꯇꯥꯡꯕ ꯃꯐꯝꯗ ꯆꯪꯉꯗꯤ ꯍꯦꯟꯅ ꯂꯧꯗꯣꯏꯅꯦꯕ
ꯃꯥꯅꯦ
ꯑꯗꯨꯒ ꯑꯩꯈꯣꯏꯅ ꯇꯥꯜꯂꯤ ꯄꯩꯁꯥꯁꯤꯅ ꯍꯩꯀ꯭ꯔꯨ ꯃꯅꯥꯗ ꯌꯣꯕꯅꯤꯗꯣ
ꯃꯥꯅꯦ ꯃꯥꯅꯦ
ꯅꯍꯥꯟꯗꯩ ꯋꯥꯅ ꯊꯥ ꯑꯃ ꯆꯥꯗ ꯊꯛꯇꯕꯤ ꯇꯥꯜꯂꯤꯗꯣ ꯅꯨꯃꯤꯠꯇꯨꯗ ꯉꯥꯏꯍꯥꯛꯇꯪꯗ ꯂꯣꯏꯈꯤꯗꯣꯏꯅꯦꯕ
ꯂꯣꯏꯈꯤꯗꯣꯏꯅꯦ ꯑꯗꯨꯕꯨꯗꯤ
ꯎꯝ
ꯑꯗꯨꯅ ꯑꯩꯁꯨ ꯆꯠꯇ꯭ꯔꯕꯅꯤꯅꯦ ꯑꯝꯇ ꯄꯩꯁꯥꯁꯦ ꯀꯣꯟꯅꯗꯕꯒ ꯀꯥꯏꯗꯒꯤ ꯐꯪꯤ ꯄꯩꯁꯥ ꯑꯗꯨꯗꯤ ꯍꯤꯁꯥꯞ ꯇꯧꯔꯒ ꯁꯤꯖꯤꯟꯅꯗ ꯌꯥꯗꯦꯕ ꯍꯞꯇꯥꯗꯁꯨ ꯀꯌꯥꯝ ꯁꯤꯖꯤꯟꯅꯕ ꯑꯩꯒꯤ ꯑꯋꯥꯠ ꯑꯄꯥꯅ ꯀꯩ ꯀꯩ ꯂꯩꯔꯤ ꯕꯖꯦꯠꯇꯤꯡꯗꯣ ꯅꯥꯟꯅ ꯇꯧꯗ꯭ꯔꯒꯗꯤꯀꯣ ꯍꯦꯛꯇ ꯄꯨꯊꯏꯅꯦ
ꯑꯩ ꯆꯥꯕ ꯊꯛꯄꯒꯤ ꯄꯩꯁꯥ ꯈꯥꯏꯗꯣꯔꯛꯇ ꯌꯥꯔꯣꯏ ꯅꯠꯇ꯭ꯔꯥ
ꯃꯥꯅꯦ ꯑꯩꯐꯧꯗ ꯍꯟꯗꯛꯇꯤ ꯀꯥ ꯚꯔꯥꯐꯧꯗ ꯊꯥ ꯑꯅꯤꯒꯤ ꯄꯤꯗ ꯂꯩꯔꯕꯅꯦ ꯏꯔꯒꯦꯅ
ꯅꯣꯏ ꯏꯇꯩꯃꯗꯣ ꯄꯩꯁꯥ ꯑꯗꯨꯝ ꯊꯥꯔꯛꯇ꯭ꯔꯤꯕꯣ ꯍꯧꯖꯤꯛꯐꯣ
ꯑꯩꯅ ꯍꯥꯏꯔꯗꯤ ꯊꯥꯔꯛꯀꯗꯕꯅꯤꯗ ꯑꯗꯨꯕꯨꯗꯤ ꯑꯩꯁꯨ ꯍꯥꯏꯕꯁꯨ ꯇꯟꯕ ꯍꯧꯖꯤꯛꯇꯤ ꯇꯜꯂꯦꯗꯅ ꯍꯥꯏꯅꯤꯡꯗꯦ ꯃꯣꯏꯅ ꯊꯥꯅꯤꯡ ꯀꯥꯟꯗ ꯊꯥꯖꯔꯛꯆꯅꯤꯅ ꯈꯟꯕꯩ ꯋꯥꯅꯤ ꯑꯗꯨꯅꯤꯗ ꯑꯗꯣ ꯀꯩꯅꯣꯝ ꯍꯪꯒꯦ ꯇꯧꯔꯝꯕꯅꯦ ꯅꯉꯣꯟꯗ ꯀꯔꯤ ꯀꯔꯤ ꯍꯥꯏꯔꯛꯅꯦ
ꯍꯥꯏꯔꯣ ꯐꯥꯉꯣ
ꯅꯅꯨꯡꯉꯥꯏꯗꯨ ꯊꯥ ꯀꯌꯥꯃꯨꯛ ꯐꯔꯒꯦ ꯍꯥꯏꯔꯣ
ꯅꯇꯦ ꯊꯥ ꯑꯅꯤ ꯐꯥꯗꯣꯏꯔꯗꯣ ꯁꯨꯝ ꯏꯇꯃꯗꯣ ꯀꯣꯜ ꯁꯨꯡꯇꯧ ꯇꯧꯔꯛꯇꯕ꯭ꯔꯥ ꯁꯤꯅꯤꯗ
ꯀꯣꯜꯕꯨꯗꯤ ꯇꯧꯔꯤꯗ ꯑꯗꯨ ꯃꯥꯏ ꯐ ꯐꯣꯝ ꯅꯨꯡ ꯈꯔ ꯊꯥꯆꯜꯂꯣ ꯈꯣꯠꯂꯣ ꯅꯥꯔꯝꯕꯅꯦ ꯃꯥ ꯊꯕꯛ ꯈꯔ ꯆꯦꯜꯂꯤ ꯈꯣꯂꯤꯒ ꯑꯗꯨ ꯑꯗꯥ ꯇꯧꯋꯦ
ꯀꯣꯜ ꯀꯔꯝ ꯇꯧꯔꯛꯇꯦ ꯈꯣꯠꯇꯦꯅꯕꯨꯗꯤ ꯍꯥꯏꯔꯛꯝꯕꯅꯤ ꯑꯩꯅ ꯑꯁꯨ ꯋꯥꯠꯇꯦꯅ ꯍꯥꯏꯈꯤꯕꯅꯦ ꯑꯩꯁꯨ ꯇꯟꯗꯅ
ꯀꯩ ꯀꯩ ꯋꯥꯠꯂꯤꯒꯦ ꯍꯪꯉꯛꯑꯝꯕ꯭ꯔꯣ
ꯀꯩ ꯀꯩ ꯑꯋꯥꯠ ꯑꯄꯥ ꯀꯔꯤꯝ ꯍꯥꯏꯔꯛꯇꯦ ꯈꯣꯠꯇꯦ ꯅꯣꯏ ꯍꯥꯏꯔꯛꯇ꯭ꯔꯗꯤ ꯑꯩꯈꯣꯏ ꯍꯥꯏꯗꯤ ꯊꯕꯛ ꯈꯔ ꯆꯤꯟꯕꯅꯤꯅ ꯈꯣ ꯄꯅꯤꯅꯅ ꯇꯧꯔꯛꯑꯦꯕ ꯑꯗꯨꯗ ꯑꯩꯅ ꯑꯁ ꯋꯥꯠꯇꯦ ꯈꯣꯠꯇꯦꯅ ꯇꯧꯔꯒ ꯑꯩꯗꯣ ꯅꯨꯃꯤꯠꯇꯨꯁꯨ ꯕꯣꯜ ꯌꯦꯡꯕꯒꯤ ꯍꯣꯁꯇꯦꯜꯗ ꯂꯦꯛꯄ
ꯎꯝ
ꯑ ꯑꯍꯤꯡꯒ ꯇꯨꯝꯗꯕꯒ ꯑꯗꯨꯒꯕꯨ ꯑꯥ ꯍꯥꯏ ꯍꯥꯏꯗꯤ ꯑꯩꯁꯨ ꯇꯔꯪ ꯆꯠꯂꯦꯕ ꯄꯨꯡ ꯑꯍꯨꯝꯗ ꯇꯨꯝꯃꯒ ꯑꯍꯨꯝꯕꯨ ꯍꯦꯜꯂꯝꯃꯅꯤ ꯃꯔꯤ ꯑꯗꯨꯋꯥꯏ ꯇꯨꯝꯃꯒ ꯇꯔꯦꯠ ꯁ꯭ꯋꯥꯏꯗ ꯇꯧꯔꯛꯦ
ꯎꯝ
ꯑꯗꯨꯗꯤ ꯑꯩꯁꯨ ꯍꯣꯁꯇꯦꯜꯗꯒ ꯂꯩꯕꯒ ꯍꯥꯏꯗꯤ ꯍꯣꯁꯇꯦꯜꯒꯤ ꯀꯥꯗꯨꯁꯨ ꯅꯤꯜꯂꯤꯗꯅ
ꯑꯣꯝ
ꯑꯗꯨꯅ ꯃꯈꯣꯟꯗꯨ ꯑꯇꯣꯞꯄ ꯑꯃ ꯊꯣꯛꯣꯔꯛꯑꯃꯅꯦꯕ ꯍꯥꯏꯗꯤ ꯀꯥꯗ ꯂꯩꯕ ꯃꯥꯟꯗꯕ ꯍꯥꯏꯇꯥꯔꯦ ꯑꯅ ꯀꯩꯅꯣ ꯇꯧꯔꯤꯑꯅ ꯋꯥꯁꯔꯨꯝꯗ ꯂꯩꯌꯦꯅ ꯍꯥꯏꯖꯜꯂꯛꯑꯦ ꯑꯗꯣ ꯑꯗꯨꯒ ꯋꯥꯔꯤꯗꯣ ꯉꯥꯏꯍꯥꯛ ꯁꯥꯟꯅꯔꯦ ꯌꯥꯝ ꯀꯨꯏꯅ ꯁꯥꯟꯅꯅꯤꯡꯗ꯭ꯔꯦꯅ ꯑꯗꯨꯃꯥꯏꯅ ꯇꯧꯋꯦ ꯑꯗꯨꯅꯦ ꯑꯗꯣ ꯀꯩꯅꯣꯝ ꯍꯥꯏꯒꯦ ꯇꯧꯕꯅꯤꯅꯦ ꯑꯩꯗꯣ
ꯑꯣꯍꯔꯣ
ꯅꯣꯏ ꯁ꯭ꯥꯏꯒꯤ ꯀꯩꯅꯣ ꯌꯣꯜꯂꯤꯗꯅ ꯀꯩꯀꯩ ꯑꯀꯦꯕꯒꯤ ꯀꯩꯒꯤ ꯅꯨꯄꯥꯒꯤꯖ ꯌꯥꯎꯕ ꯅꯠꯇ꯭ꯔꯣ
ꯌꯥꯎꯋꯦ ꯅꯨꯄꯥꯒꯤꯁꯨ ꯂꯣꯏꯅ
ꯔꯣꯜ ꯑꯣꯟꯗꯨ ꯀꯌꯥ ꯀꯌꯥ ꯄꯤꯒꯦꯕ
ꯔꯣꯜ ꯋꯥꯣꯜꯁꯦ ꯃꯇꯝ ꯃꯇꯝꯒꯤ ꯃꯇꯨꯡ ꯏ ꯃꯇꯨꯡꯏꯟꯅ ꯃꯃꯜ ꯍꯦꯟꯒꯠꯄ ꯅꯥꯏꯕꯅꯦꯕꯀꯣ
ꯑꯥ
ꯍꯧꯖꯤꯛ ꯃꯣꯏꯒꯤ ꯗꯤꯑꯣꯣꯗ꯭ꯔꯦꯟꯗꯣ ꯑꯩꯈꯣꯏꯒꯤ ꯅꯣꯔꯠ ꯐꯦꯁ ꯀꯩ ꯀꯥꯟꯅ ꯂꯩꯕꯅꯦꯕ ꯀꯣ
ꯑꯥ
ꯑꯗꯨꯒꯨꯝꯕꯗꯗꯤ ꯂꯨꯄꯥ ꯋꯥꯟ ꯅꯥꯏꯟꯇꯤ ꯁ꯭ꯋꯥꯏ ꯄꯤꯕꯅꯦ
ꯌ ꯗꯤꯌꯣ ꯗꯗꯤꯌꯎ ꯗ꯭ꯔꯦꯟ ꯍꯥꯏꯁꯤꯗꯤ ꯑꯀꯥꯞꯄꯗꯨꯔꯣ
ꯅꯠꯇꯦ ꯅꯠꯇꯦ ꯗꯤꯑꯣꯣꯗ꯭ꯔꯦꯟ ꯍꯥꯏꯁꯦ ꯑꯩꯈꯣꯏ ꯁꯒꯥꯛ ꯇꯩꯅꯕꯗꯣ ꯑꯗꯨ ꯗꯤꯑꯣꯣꯗ꯭ꯔꯦꯟ ꯂꯣꯏ ꯀꯧꯏ
ꯑꯣ ꯑꯩꯗꯤ ꯑꯧ ꯆꯨꯝꯃꯦ ꯆꯨꯝꯃꯦ
ꯅꯣꯔꯠ ꯐꯦꯁꯇꯗꯨꯗ ꯈꯔ ꯍꯟꯊꯩꯌꯦꯕꯀꯣ ꯑꯗꯨꯒ ꯖꯣꯔꯗꯥꯅꯤ ꯀꯩꯀꯥꯗꯗꯤ ꯇꯨ ꯐꯤꯐꯇꯤ ꯇꯨ ꯊꯥꯔꯇꯤ ꯁ꯭ꯋꯥꯏꯗ ꯌꯧꯕꯅꯦꯕ
ꯎꯝ ꯐꯕꯗꯤ ꯀꯔꯝꯕꯅ ꯅꯨꯡꯉꯥꯏꯒꯦ
ꯑ ꯐꯕꯩꯗꯤ ꯂꯣꯏ ꯐꯩꯗ ꯑꯗꯨꯒ ꯃꯅꯝ ꯅꯨꯡꯁꯤꯕ ꯈꯣꯠꯄ ꯂꯩꯕꯗꯣ ꯐꯦꯕꯔꯗꯣ ꯑꯗꯨꯒꯤ ꯋꯥꯅꯤ ꯎꯝ
ꯑꯗꯨꯅꯦ ꯑꯩꯁꯨ ꯑꯃ ꯂꯩꯒꯦꯅ ꯍꯪꯉꯝꯕꯅꯦ ꯀꯔꯅꯖꯤꯠꯇꯁꯨ ꯃꯥꯗꯣ ꯑꯍꯥꯟꯕꯗꯤ ꯂꯩꯇꯦ ꯑꯃꯨꯔꯛ ꯑꯅꯤꯔꯛꯇꯤ ꯇꯩꯔꯦ ꯅꯪ ꯂꯧꯖꯔꯒꯦꯔꯦ ꯑꯩ ꯑꯗꯨꯗꯤ ꯍ ꯇꯩꯗꯦ ꯅꯪ ꯃꯊꯊꯧ ꯃꯔꯝ ꯈꯪꯗꯕ ꯉꯥꯡꯉꯦꯅ ꯑꯩꯅ ꯃꯥꯏ ꯃꯑꯣꯡꯗꯣ ꯂꯩꯕꯒꯤ ꯃꯑꯣꯡꯗ ꯉꯥꯡꯉꯛꯄ ꯍꯥꯏꯇꯥꯔꯦ ꯑꯗ ꯑꯩꯅ ꯑꯍꯪꯕ꯭ꯔꯥꯅ ꯍꯪꯕꯕꯨ
ꯑꯩꯉꯣꯟꯗ ꯍꯧꯖꯤꯛ ꯀꯩꯅꯣ ꯇꯧꯕ ꯉꯍꯥꯟ ꯄꯣꯠ ꯂꯥꯛꯑꯝꯃꯦ ꯄꯤꯔꯛꯑꯝꯃꯦ ꯑꯗꯨꯒꯤ ꯃꯉꯣꯟꯗꯕꯨꯗꯤ ꯊꯥꯗ꯭ꯔꯤ ꯑꯩꯈꯣꯏ ꯁ꯭ꯋꯥꯏꯗ
ꯑꯥ
ꯑꯗꯨꯒꯤ ꯄꯣꯠ ꯑ ꯑꯥ ꯑꯅꯧꯕ ꯍꯥꯄꯤꯔꯛꯄꯗꯧ ꯑꯗꯨꯗ ꯌꯥꯎꯔꯝꯗꯧ ꯃꯥꯜꯂꯦ ꯑꯩꯅ ꯁꯨꯝ ꯌꯦꯡꯕꯗ ꯆꯦꯗꯣ ꯐꯥꯛꯇꯣꯛ ꯌꯦꯡꯉꯗꯤ ꯈꯪꯅꯤ
ꯍꯪꯉꯨ ꯃꯉꯣꯟꯗ ꯌꯥꯎꯈꯤꯕ ꯖꯥꯠꯂꯥ ꯅꯠꯇ꯭ꯔꯒꯅ ꯆꯦ ꯑꯗꯨꯗ ꯌꯦꯡꯉ ꯈꯪꯗꯣꯏꯔꯕ
ꯈꯪꯗꯣꯏꯅꯤ ꯁꯤ ꯑꯗꯨꯗ ꯌꯥꯔ
ꯑꯗꯨ ꯂꯧꯍꯧꯕ ꯌꯥꯗꯦ ꯑꯩꯁꯨ ꯑꯝꯇ ꯂꯧꯍꯧꯒꯦꯅꯤ ꯑꯩꯗꯤ ꯇꯣꯝꯄꯣꯛꯀꯤꯁꯨ ꯑꯃ ꯂꯩꯕꯤꯒꯦ ꯇꯧꯕꯅꯦ ꯃꯥꯏ ꯐꯧꯅ ꯇꯨꯝꯃꯨꯕꯗꯩꯅꯦꯕ ꯑꯩꯅ ꯍꯧꯖꯤꯛ ꯈꯔ ꯀꯩꯅꯣ ꯇꯧꯈꯠꯂꯛꯏꯁꯦ ꯑꯩꯁꯨ ꯇꯨꯝꯕꯗꯁꯨ ꯑꯥ
ꯌꯥꯝ ꯀꯟꯕꯅꯦ
ꯑꯥ ꯑꯗꯨꯗꯒꯤ ꯃꯥꯏ ꯐꯃꯨꯡꯗꯨꯁꯨ ꯑꯩꯁꯨ ꯐꯨꯔꯤꯠ ꯂꯧꯊꯣꯛꯑ ꯇꯨꯝꯃꯨꯕ ꯍꯥꯏꯇꯥꯔꯦ ꯚꯥꯞ ꯑꯣꯏꯗꯕꯅꯤꯅ ꯑꯗꯨꯗ ꯈꯔ ꯀꯩꯅꯣ ꯇꯧꯕꯅꯕ ꯃꯥꯜꯂꯦꯕ ꯍꯛꯆꯥꯡꯗꯣ ꯈꯤꯇꯪ ꯑꯩꯁꯨ ꯀꯩꯅꯣ ꯇꯧꯔꯛꯀꯦ ꯇꯧꯋꯦ ꯍꯥꯏꯗꯤ ꯉꯥꯜꯂꯤꯉꯩꯗ ꯇꯧꯍꯧꯗ꯭ꯔ ꯍꯦꯟ
ꯑꯣ ꯍꯥꯏꯔꯛꯀꯦ ꯑꯩ ꯌꯦꯡꯉꯒ ꯑꯗꯨꯒ ꯆꯦꯗꯣ ꯐꯖꯅ ꯊꯤꯔꯒꯦ ꯍꯥꯏꯔꯛꯀꯦ
ꯑꯥ
ꯅꯣꯏ ꯁꯥꯏꯖ ꯑꯣꯔꯤꯜ ꯐ꯭ꯂꯦꯝ ꯇꯧꯔꯦꯅ ꯇꯧꯔꯝꯗꯥꯣꯏꯅꯦ
ꯊꯥꯏꯅ ꯇꯧꯔꯝꯃꯦꯗ ꯀꯨꯏꯔꯦꯗ ꯑꯗꯨꯗꯤ ꯑꯩꯒ ꯈꯪꯅꯗ꯭ꯔꯤꯉꯩꯗꯅꯤꯗ
ꯑꯣ
ꯆꯍꯤ ꯑꯍꯨꯝꯒꯤ ꯃꯃꯥꯡꯗꯅꯤꯗ
ꯑꯗꯨ ꯅꯣꯏ ꯁꯥꯟꯅ ꯈꯪꯅꯕ ꯆꯍꯤ ꯀꯌꯥ ꯁꯨꯔꯛꯒꯦ
ꯁꯤ ꯑꯍꯨꯝ ꯍꯦꯜꯂꯕꯅꯤꯗ
ꯅ ꯁꯥꯏ ꯅꯣꯏ ꯀ ꯀꯜꯅꯅ ꯐ ꯀ꯭ꯂ꯭ꯂ ꯀ ꯀꯗ
ꯑꯩ ꯃꯥꯁꯇꯔ ꯂꯣꯏꯔꯝꯗꯥꯏ ꯏꯔꯥꯡ ꯇꯧꯕꯗꯣ
ꯑꯥ
ꯑꯗꯨꯋꯥꯏꯗꯒꯤ ꯑꯣꯏꯔꯝꯒꯅꯤ ꯏꯔꯥꯡ ꯃꯃꯥꯡꯗꯒꯤ ꯏꯔꯥꯡ ꯃꯃꯥꯡꯗꯒꯤꯅꯤ ꯍꯥ
ꯅꯣꯏ ꯀꯃꯥꯏ ꯊꯦꯡꯅꯗꯣꯏꯅꯣ
ꯊꯦꯡꯅꯕꯗꯤ ꯀꯩꯅꯣꯗ ꯊꯦꯡꯅꯕꯅꯤꯗ ꯗꯥꯏꯔꯦꯛ ꯀꯩꯅꯣꯗ ꯀꯣꯟꯅ ꯊꯦꯡꯅꯕꯅꯦ ꯊꯦꯡꯅꯕꯗꯤ ꯑꯗꯨꯗ ꯍꯧꯖꯤꯛꯀꯤ ꯉꯁꯥꯏ ꯑꯩꯅ ꯀꯩꯅꯣ ꯍꯥꯞ ꯆꯄꯗꯣ ꯃꯥꯒꯤ ꯅꯝꯕꯔ ꯑꯃ ꯅꯪꯒ ꯋꯥꯔꯤ ꯁꯥꯟꯅꯧꯕꯅ ꯑꯩꯅ ꯍꯥꯏꯕꯗꯣ ꯌꯥꯏꯔꯤꯄꯣꯛꯇꯩꯗꯣ ꯑꯗꯨꯒ ꯃꯥꯒ ꯃꯣꯏ ꯁꯥꯏꯒ ꯈꯪꯅꯕꯗꯣ ꯑꯗꯨꯗꯩ ꯃꯃꯥꯟꯅꯕꯤꯗꯣ ꯑꯩꯅ ꯐꯖꯩꯌꯦꯅ ꯈꯔ ꯏꯟꯁꯇꯥꯒ꯭ꯔꯥꯝꯗ ꯀꯩꯗ ꯑꯩꯅ ꯐꯖꯩꯌꯦ ꯁꯤꯗꯤ ꯑꯩꯒꯤ ꯍꯥꯏꯕꯤꯔꯣꯅ ꯑꯩꯅꯥ ꯐꯥꯒꯤꯑꯣꯏ ꯀꯩꯑꯣꯏ ꯍꯥꯏ ꯖꯂꯨꯕ
ꯑꯣ
ꯑꯗꯨꯗꯩꯗꯤ ꯃꯥꯅ ꯍꯦꯛꯇ ꯀꯩꯅꯣ ꯇꯧꯔꯨꯔꯕꯖꯥꯠꯅꯦ ꯍꯥꯏꯗꯤ
ꯖꯅꯦ
ꯍꯥꯏꯔꯨꯔꯕꯖꯥꯅꯤꯗꯅ ꯃꯥꯒꯤ ꯀꯩꯅꯣꯗꯨꯗ ꯃꯣꯏ ꯁꯥꯏꯗꯨꯗ ꯑꯗꯨꯗꯩꯗꯤ ꯑꯩꯁꯨ ꯑꯥꯖ ꯁꯤꯗꯤ ꯀꯃꯥꯏ ꯇꯧꯗꯨꯏꯅꯣ ꯍꯥꯏꯖꯤꯜꯂꯨꯔꯝꯅꯤꯅ ꯇꯧꯕꯗꯩꯗꯤ ꯃꯇꯝ ꯈꯔ ꯂꯩꯔꯒ ꯃꯦꯁꯦꯖ ꯊꯥꯖꯤꯜꯂꯦ ꯑꯩꯅ ꯑꯗꯨꯗꯩ ꯇꯞ ꯇꯞꯅ ꯑꯥ ꯋꯥꯔꯤ ꯁꯥꯟꯅꯒꯤꯕꯗꯩꯩ ꯅꯝ ꯅꯝꯕꯔꯗ ꯅꯠꯇꯦꯗ ꯏꯟꯁꯇꯥꯒ꯭ꯔꯥꯝꯗ ꯍꯥꯟꯅ ꯁꯥꯟꯅꯕꯅꯤꯗ ꯏꯟꯁꯇꯥꯒ꯭ꯔꯥꯝꯗ ꯀꯩꯗ ꯐꯣꯂꯣ ꯇꯧꯅꯔꯦꯗꯅꯥ
ꯑꯥ
ꯑꯗꯨꯒ ꯏꯟꯁꯇꯥꯒ꯭ꯔꯥꯝꯗ ꯀꯩꯗ ꯃꯦꯁꯦꯁ ꯊꯥꯅ ꯍꯧꯔꯛꯄꯗꯩꯩꯗꯤ ꯁꯨꯝ ꯁꯨꯝ ꯁꯨꯝ ꯁꯨꯝ ꯊꯥ ꯑꯃ ꯀꯩ ꯑꯃ ꯊꯥꯅꯔꯛꯄꯗꯩꯗꯤ ꯑꯗꯨꯝ ꯋꯥꯔꯤꯗꯨ ꯅꯨꯡꯉꯥꯏꯕ ꯍꯧꯔꯦꯗꯅꯥ ꯗ ꯀꯣꯜꯗ ꯀꯩꯗ ꯁꯨꯝ ꯋꯥꯔꯤ ꯁꯥꯟꯅꯔꯛꯄꯗꯩꯩ ꯁꯨꯝ ꯈꯪꯅꯒꯤꯝꯅꯤꯗ ꯅꯨꯡꯁꯤ ꯑꯗꯨꯗꯥ ꯀꯩꯝ ꯍꯥꯏꯅꯒꯤꯕ ꯅꯠꯇꯦꯗ ꯁꯨꯝ ꯑꯗꯨꯝ ꯋꯥꯔꯤꯗꯨ ꯅꯨꯡꯉꯥꯏꯈꯤꯕꯒꯤꯀꯣ
ꯑꯣ
ꯑꯗꯨꯝ ꯄꯨꯟ ꯑꯥ ꯋꯥꯔꯤ ꯂꯤꯅꯒꯤꯕꯗꯒꯤ ꯑꯗꯨꯝ ꯁꯨꯝ ꯅꯨꯡꯁꯤꯅꯔꯛꯈꯤꯕꯅꯤꯗ ꯑꯗꯨꯃꯥꯏꯅ ꯇꯧꯋꯦ
ꯂꯥꯏꯕꯛ ꯐꯩꯅꯦ ꯅꯪꯗꯤ
ꯑꯥ ꯀꯥꯏꯗꯩꯩ ꯀꯥꯏꯗꯦ ꯑꯥ
ꯀꯣꯏꯈꯥꯏ ꯀꯣ ꯃꯤꯗꯤ
ꯆꯠꯂꯣꯗ ꯃꯤꯅ ꯀꯩꯅꯣ ꯇꯧꯔꯛꯄꯗꯨꯕꯨ ꯃꯤꯅ ꯁꯦꯝꯕꯤꯕꯒꯨꯝꯕꯅꯤꯗ ꯁꯦꯝꯕꯤꯕ ꯍꯣꯏ ꯑꯗꯨꯅꯤ ꯎꯝ
ꯀꯔꯝ ꯀꯥꯟꯗ ꯊꯦꯡꯅꯕ ꯍꯧꯕ
ꯑꯗꯨꯗꯒꯤ ꯑꯃꯨꯛ ꯎꯝ ꯖꯟꯋꯥꯔꯤ ꯀꯩꯅꯣꯒꯤ ꯖꯟꯋꯥꯔꯤꯁꯦ ꯏꯔꯥꯡ ꯍꯧꯗ꯭ꯔꯤꯉꯩ ꯖꯟꯋꯥꯔꯤ ꯀꯩꯅꯣꯝ ꯂꯩꯔꯝꯃꯤꯗꯅꯥ
ꯑꯥ
ꯑꯗꯨꯋꯥꯏꯒꯤ ꯖꯟꯋꯥꯔꯤꯗꯨꯗ ꯃꯥꯜꯂꯦ ꯃꯣꯏꯒꯤ ꯕꯨꯛ ꯐꯦꯠ ꯍꯦꯛ ꯍꯦꯛ ꯇꯧꯕꯅꯦꯕꯥ ꯀꯋ꯭ꯥꯛꯀꯩꯊꯦꯜꯗ ꯊꯥꯎ ꯑꯥ ꯊꯥꯎ ꯒ꯭ꯔꯥꯎꯟ ꯍꯥꯏꯗꯤ ꯀꯔꯤ ꯇꯤꯗꯤꯝ ꯒ꯭ꯔꯥꯎꯟꯗꯣ
ꯑꯣ ꯇꯤꯗꯤꯝꯒꯤ ꯊꯥꯏꯅ ꯕꯨꯛ ꯐꯤꯌꯥꯔ ꯑꯩꯈꯣꯏꯒꯤ ꯀꯩꯅꯣꯒ ꯈꯥꯖꯤꯜꯂ ꯇꯧꯒꯤꯕꯗꯣ ꯑꯥ
ꯑꯗꯨꯗ ꯊꯦꯡꯅꯔꯦ ꯑꯗꯨꯃꯥꯏꯅ ꯇꯧꯕꯗꯩꯩ ꯁꯨꯝ ꯁꯨꯝ ꯑꯥ ꯑꯥ ꯀꯣꯏꯕ ꯆꯠꯄ ꯑꯗꯨ ꯀꯩꯅꯣ ꯇꯧꯔꯦ ꯑꯗ ꯒꯤ ꯑꯥ ꯃꯣꯏꯒꯤ ꯑꯥꯔꯀꯦ ꯁꯤꯑꯦꯁ ꯀꯤ ꯃ꯭ꯌꯨꯖꯤꯝꯒ ꯂꯩꯕꯗꯣ ꯒꯦꯂꯔꯤꯒ ꯂꯩꯕꯗꯣ
ꯑꯥ
ꯑꯗꯨꯒꯨꯝꯕ ꯆꯠꯄ ꯈꯣꯠꯄ ꯍꯧꯗꯅ ꯑꯗꯩꯗꯤ ꯁꯨꯝ ꯁꯨꯝ ꯇꯞ ꯇꯞꯅ ꯁꯨꯝ ꯃꯇꯝꯗꯨꯗ ꯑꯩ ꯁꯝꯒ ꯁꯥꯡꯉꯒ ꯄꯨꯔꯥ ꯀꯩꯅꯣ ꯃꯥꯜꯂꯤꯉꯩ ꯃꯇꯝꯗꯨ ꯅꯦꯝꯃꯦ ꯑꯩꯁꯦ ꯌꯣꯡꯆꯥꯛ ꯌꯣꯟꯕ ꯃꯥꯜꯂꯤꯉꯩꯒꯤ ꯁꯦꯀꯦꯟ ꯍꯦꯟ ꯌꯣꯟꯕ ꯃꯥꯜꯂꯤꯉꯩ ꯃꯇꯝꯅꯦꯕ ꯑꯩꯁꯦ ꯚꯦꯟꯒ ꯊꯧꯔ ꯂꯥꯛꯑꯝꯗꯧ ꯃꯥꯟꯕꯅꯦꯕ ꯑꯩ ꯁꯛꯇꯣ
ꯎꯝ
ꯍꯧꯖꯤꯛꯇꯕꯨ ꯁꯝꯅꯨꯡ ꯀꯛꯊꯠꯈꯤꯕꯗꯒꯤ ꯈꯔꯕꯨ ꯐꯥꯔꯦ
ꯎꯝ ꯐꯩ ꯐꯩ ꯅꯪ ꯅꯣꯏ ꯏꯁꯥꯏꯒꯕꯨ ꯌꯥꯝꯅ ꯅꯨꯡꯁꯤꯅꯅ ꯂꯣꯏꯅꯔꯤ ꯃꯥꯗꯤ ꯃꯁꯛ ꯀꯩꯀꯥ ꯂꯣꯏ ꯂꯣꯏꯈ꯭ꯔꯕ ꯅꯠꯇ꯭ꯔꯣ
ꯂꯣꯏꯈ꯭ꯔꯦꯗ
ꯃꯔꯛ ꯃꯁꯛ ꯒꯦꯝꯗꯣ ꯇꯧꯕ꯭ꯔꯣ ꯀꯥꯏ ꯇꯧꯒꯦ
ꯗꯦꯝꯗ ꯇꯧꯋꯦ ꯑꯗꯒꯤ ꯃꯥꯁꯇꯔ ꯁꯣꯁꯤꯌꯣꯂꯣꯖꯤꯗ
ꯁꯣꯁꯤꯌꯣꯂꯣꯖꯤ ꯎꯝ
ꯑꯗꯨꯅꯤ
ꯑꯩꯈꯣꯏ ꯏꯝꯐꯥꯜ ꯀꯣꯂꯦꯖꯇ ꯑꯩꯈꯣꯏꯅ ꯀꯣꯂꯦꯖ ꯀꯥꯔꯤꯉꯩꯗꯅꯦ
ꯑꯥ
ꯁꯣꯁꯤꯌꯣꯂꯣꯖꯤ ꯂꯧꯕꯤ ꯃꯤꯁ ꯃꯁꯛ ꯐꯖꯕ ꯂ ꯅꯥꯑꯝꯃꯤ
ꯑꯣ ꯏꯝꯐꯥꯜ ꯀꯣꯂꯦꯖꯇ ꯌꯥꯎꯋꯦꯗ ꯍꯥꯏ ꯃꯥꯜꯂꯤꯅꯦ ꯏꯁꯣꯏ ꯁꯣꯏꯒꯤ ꯑꯃ ꯍꯥꯏꯐꯦꯠꯇꯤ ꯇꯥꯒꯨꯝꯕ ꯇꯧꯋꯤ
ꯑꯩꯈꯣꯏ ꯁꯤꯒꯤ ꯁꯣꯁꯤꯌꯣꯂꯣꯖꯤ ꯗꯤꯄꯥꯔꯠꯃꯦꯟꯁꯦ ꯑꯦꯝ ꯌꯨꯒꯤ ꯁꯤꯗ ꯔꯤꯁꯥꯔꯁ ꯇꯧꯕꯅꯦ ꯂꯣꯏꯈ꯭ꯔꯕꯅꯦꯕꯀꯣ ꯏꯝꯐꯥꯜ ꯀꯣꯂꯦꯖꯇꯗꯤ ꯑꯗꯨꯝ ꯍꯧꯖꯤꯛ ꯀꯥꯗꯅ ꯀꯩꯅꯣ ꯇꯧꯔꯤꯕꯅꯦꯕ ꯂꯥꯏꯔꯤꯛ ꯇꯥꯛꯏꯕꯅꯦꯕ
ꯑꯣ ꯑꯗꯨꯃꯥꯏꯅ ꯍꯥꯏꯌꯦ ꯃꯣꯏ ꯏꯝꯐꯥꯜ ꯀꯣꯂꯦꯖꯇ ꯇꯧꯕ ꯑꯗꯨꯃꯥꯏꯅ ꯍꯥꯏꯅꯩꯑꯕ ꯑꯩꯗꯤ ꯃꯁꯛ ꯐꯖꯕ ꯌꯥꯎꯏ ꯈꯣꯠꯂꯤ ꯀꯥꯏꯅ ꯑꯩꯈꯣꯏ ꯁ ꯃꯆꯥꯟꯅꯨꯄꯤꯗꯣ ꯃꯥ ꯏꯝꯐꯥꯜ ꯀꯂꯦꯁꯇ ꯇꯝꯕꯅꯦꯕ
ꯎꯝ ꯑꯇꯩꯒꯤ ꯀ꯭ꯂꯥꯁꯇꯤꯅꯦ ꯑꯣꯖꯥ ꯅꯨꯄꯁꯤꯡ ꯅ ꯇꯥꯛꯄꯗ ꯄꯥꯛ ꯌꯥꯎꯗꯦ
ꯑꯣ
ꯑꯗꯨꯒ ꯍꯧꯖꯤꯛꯀꯤ ꯂꯩꯁꯥꯕꯤꯗꯣ
ꯑꯥ
ꯃꯗꯨꯅ ꯇꯥꯛꯄꯗꯗꯤ ꯑꯃꯛ ꯀ꯭ꯂꯥꯁꯁꯦ ꯂꯣꯏ ꯊꯜꯒꯩ ꯌꯥꯎꯕꯅꯦꯃꯤ
ꯍꯥ ꯍꯥ ꯍꯥ ꯐꯩꯅꯦ
ꯍꯩꯔꯤꯔ ꯍꯩꯇ꯭ꯔꯤꯔ ꯍꯥꯏꯗꯤ ꯈꯪꯗ꯭ꯔꯦꯀꯣ ꯈꯪꯒꯩ ꯌꯥꯎꯕꯅꯦꯃꯤ ꯁꯒꯤ ꯍꯅ ꯄꯨꯥ
ꯍꯣꯏꯅꯦ ꯍꯧꯖꯤꯛꯀꯥꯟꯒꯤ ꯑꯉꯥꯡꯈꯩꯁꯤꯗꯤ ꯕꯦꯔꯥꯅꯤ ꯏꯕꯨꯉꯣ ꯀꯣꯂꯦꯖꯇꯤ ꯍꯥꯏ ꯍꯥꯏꯅ ꯈꯔꯕꯨ ꯐꯔꯦꯗꯅ ꯑꯗꯨꯒ ꯑꯩꯈꯣꯏ ꯁ꯭ꯋꯥꯏꯗ ꯁ꯭ꯀꯨꯜ ꯄꯨꯕꯗꯣ ꯑꯗꯨꯒꯤ ꯑꯉꯥꯡ ꯄꯥꯎꯅ ꯍꯥꯏꯗꯤ ꯏꯟꯁꯇꯥꯒ꯭ꯔꯥꯝꯗ ꯃꯦꯁꯦꯁꯀ ꯊꯥꯖꯤꯟꯗꯅ ꯈꯣꯠꯇꯅ ꯇꯧꯔꯛꯑꯦ ꯍꯥꯏꯕ
ꯏꯁꯃꯨ ꯑꯣꯖꯥꯁꯤꯡꯗꯨꯗ ꯑꯉꯥꯡꯁꯤꯡ ꯏꯟꯁꯇꯥꯁꯦ ꯄꯨꯔꯥ ꯃꯣꯏꯒꯤꯗꯤ ꯀꯨꯜ ꯑꯣꯏꯕꯤꯅꯤꯕꯣ
ꯑꯥ ꯍꯥꯏꯗꯤ ꯃꯣꯏꯁꯤ ꯍꯧꯖꯤꯛꯀꯥꯟ ꯗ꯭ꯔꯃꯥ ꯅꯨꯡ